ꯇꯥꯕ꯭ꯔꯣ
ꯑꯥ ꯇꯥꯔꯦ ꯆꯥꯛ ꯆꯥꯔꯕꯣ ꯀꯩ ꯖꯥꯡ ꯆꯥꯔꯕ
ꯑꯩ ꯏꯡꯖꯥꯡꯁꯦ ꯉꯁꯤ ꯈꯤꯡꯗ꯭ꯔꯨꯝ ꯊꯣꯡꯕ ꯆꯥꯢ
ꯀꯅꯥꯅ ꯊꯣꯡꯒꯦ
ꯑꯩꯈꯣꯏ ꯆꯦꯅ ꯆꯥꯕꯝ ꯂꯥꯛꯐꯝꯒ ꯈꯪꯗꯦꯗ ꯉꯁꯤꯗꯤ
ꯋꯥꯔꯕꯣ
ꯍꯪꯗꯛꯇꯤ ꯑꯅꯥꯑꯣ ꯑꯌꯦꯛꯑꯣ ꯑꯣ ꯏꯕꯦꯝꯃ ꯀꯩꯅꯣ ꯇꯧꯋꯦ ꯑꯩ ꯕꯥꯖꯥꯔꯗ ꯑꯃꯨꯛ ꯆꯠꯂꯦ ꯗꯅ ꯄꯣꯠ ꯆꯩ ꯂꯧꯕ ꯑꯩꯈꯣꯢ ꯆꯦꯒꯤ ꯑꯗꯨꯒ ꯑꯃꯨꯛ ꯍꯟꯂꯛꯑꯦꯗꯅ ꯔꯦꯕꯤꯅꯥꯒꯤ ꯃꯥꯏ ꯀꯥ꯭ꯎꯟ ꯌꯥꯗꯕꯗꯨꯒꯤ ꯑꯃꯨꯛ ꯁꯦꯝꯃꯤꯟꯅꯔꯦ ꯑꯗꯨꯒ ꯍꯟꯂꯛꯑꯦ ꯍꯧꯗꯣꯡ ꯑꯃꯨꯛ ꯍꯣꯁꯄꯤꯇꯥꯜ ꯄꯨꯔꯨꯔꯦ
ꯀꯥꯃꯥꯏ ꯅꯥꯔꯤꯕ ꯃꯥꯅ ꯑꯃꯨꯛ
ꯏꯁ ꯅꯣꯏ ꯍꯧꯖꯤꯛꯀꯟꯒꯤ ꯑꯅꯥꯕꯗꯨꯅ ꯅꯥꯔꯤꯅꯤꯅꯦꯍꯦ ꯄꯔꯕꯣꯄꯥꯏꯔꯁ ꯍꯥꯏꯗꯣ
ꯃꯤꯠꯇꯥꯒ ꯅꯥꯕꯗꯣ
ꯍꯣꯏ-ꯍꯣꯏ-ꯍꯣꯏ ꯑꯗꯨꯗꯣ ꯃꯃꯤꯠ ꯇꯤꯃꯥ ꯌꯧꯁꯤꯟꯂꯛꯇ꯭ꯔꯤꯕ ꯌꯥꯝ ꯆꯦꯁ ꯌꯥꯝ ꯂꯨꯕꯗꯤ ꯑꯣꯏꯒꯤꯗꯦꯕꯀꯣ ꯑꯗꯣ ꯃꯕꯨ ꯌꯥꯝ ꯊꯤꯅ ꯋꯥꯕꯗꯤ ꯑꯣꯏ ꯔꯦꯕ ꯁꯕꯦꯟ ꯄꯥ ꯇꯋ꯭ꯌꯦꯟꯇꯤ ꯑꯦꯠ ꯇꯦꯟꯗꯩ ꯍꯧꯔꯤꯅꯦ ꯅꯥꯕꯁꯦ ꯑꯗꯣ ꯌꯦꯡꯉꯨ ꯍꯤꯗꯥꯛꯁꯦ ꯀꯟꯇꯤꯅ꯭ꯌꯨ ꯀꯥꯞꯊꯔꯤ ꯁꯥꯕꯦꯟ ꯗꯦꯁ ꯐꯣꯔꯇꯤꯟ ꯗꯦꯁ ꯀꯥꯞꯄꯑꯕꯅꯦ ꯍꯤꯗꯥꯛꯁꯦ ꯈꯔꯗꯤ ꯐꯥꯔꯦ ꯑꯗꯣ ꯆꯥꯕ ꯊꯛꯄ ꯑꯗꯒꯤ ꯃꯤ ꯁꯦꯟꯅꯕꯗꯧꯅꯀꯣ
ꯎꯝ
ꯑ-ꯑꯗꯨ ꯁꯦꯟꯅꯗꯣꯢꯕ ꯑꯉꯥꯡ ꯁꯦꯟꯅꯕꯗꯧ ꯏꯪꯍꯟꯕ ꯁꯥꯍꯟꯕ ꯂꯨꯝꯍꯟꯕ ꯆꯥꯡ ꯑꯃꯗ ꯂꯣꯏꯅ ꯑꯗꯨꯅ ꯊꯕꯛ ꯑꯃ ꯑꯍꯥꯟꯕꯗ ꯄ꯭ꯔꯥꯢꯕꯦꯠꯇ ꯌꯦꯡꯉꯦ ꯑꯗꯒꯤ ꯁꯦꯀꯦꯟꯒꯤꯖꯤꯅ ꯒꯣꯚꯔꯃꯦꯟꯠꯗ-ꯒꯣꯚꯔꯃꯦꯟꯁꯤ ꯚꯦꯇꯥꯅꯔꯤꯒꯤꯗꯣ
ꯎꯝ
ꯑꯗꯥ ꯌꯦꯡꯉꯦ ꯃꯣꯏꯁꯦ ꯆꯥꯛ ꯌꯥꯝ ꯄꯤꯖꯕꯁꯨ ꯌꯥꯗꯕꯤ ꯈꯤꯇꯪ ꯄꯤꯖꯕꯁꯨ ꯍꯥꯍ ꯀꯩꯅꯣ ꯇꯧꯋꯦ ꯍꯥꯏꯗꯤ ꯑꯣꯕꯒ ꯐꯥꯏꯕꯒ ꯌꯥꯎꯔꯤꯅꯦꯕꯀꯣ ꯏꯁ ꯍꯣꯁꯄꯤꯇꯥꯜꯖꯤꯗꯅꯦ ꯕꯤꯗꯥꯞꯇꯤ ꯂꯣꯢ ꯑꯦꯌ ꯍꯧꯗꯣꯡ ꯍꯨꯏ ꯃꯌꯥꯝꯖꯦ ꯍꯣꯏꯃꯥ ꯑꯗꯨ ꯅꯕꯒꯤ
ꯏꯁ ꯑꯩꯈꯣꯌꯗꯣ ꯅꯗ ꯖꯥꯠꯂꯥ ꯈꯪꯗꯦ ꯗꯦꯅꯦ
ꯑꯣꯕꯒꯥ ꯐꯥꯏꯕꯒꯅꯦ ꯑꯁ ꯄꯨꯔꯥ ꯀꯩꯅꯤꯀꯣ ꯁꯤꯗꯤ ꯂꯥꯏꯆꯠꯅꯦ ꯃꯣꯏꯒꯤ ꯑꯗꯤ ꯑꯥ ꯃꯤꯌꯥꯝ ꯅꯨꯪꯁꯤ ꯅꯨꯪꯁꯤꯕꯥ ꯌꯥꯝ ꯌꯥꯑꯣꯕꯥ ꯃꯥꯜꯂꯦ ꯃꯣꯏꯁꯨ ꯑꯗꯨꯝ
ꯆꯍꯤ ꯀꯩꯅꯣ ꯐꯣꯔꯦꯟꯒꯤ ꯀꯦꯞ ꯅꯠꯇꯕꯁꯤꯡꯗꯣ
ꯑꯣꯏꯔꯝꯗꯔ꯭ꯦ ꯇꯧꯏꯁꯦꯅ ꯈꯜꯂꯤꯕꯥ ꯌꯨꯝꯗꯗꯤ ꯃꯤꯋꯥ ꯇꯥꯖꯔꯤꯄꯣꯠꯅꯤ ꯑꯩ
ꯍꯨꯝ
ꯍꯧꯗꯣꯡꯗ ꯇꯧ ꯂꯩꯌꯦꯅ
ꯀꯥꯌ ꯖꯤꯕꯅꯤꯅꯥ ꯂꯩꯃꯤꯟ ꯅꯔꯕꯅꯤꯅꯥ ꯅꯨꯡꯁꯤꯔꯦ
ꯅꯨꯪꯉꯥꯏꯇꯦ ꯃꯆꯤ ꯃꯆꯤ ꯀꯨꯟꯗꯅꯥ ꯍꯥ ꯎꯝ ꯑꯗꯨ ꯇꯧꯔꯥꯅꯤ ꯑꯗꯣ ꯍꯨꯏꯖꯨ ꯇꯟꯖꯁꯤꯗ ꯇꯧꯔꯤꯁꯤ ꯑꯩꯈꯣꯌ ꯃꯁꯨ ꯍꯣꯁꯄ꯭ꯤꯇꯜꯗ ꯄꯨꯈꯠꯂꯨꯏꯅꯦ ꯍꯣꯁꯄ꯭ꯤꯇꯜꯗ ꯂꯩꯔꯨꯏꯅꯦꯕꯥ ꯍꯟꯗꯛ
ꯑꯣ ꯑꯗꯣ ꯅꯥꯍꯟꯒꯤꯗꯣ ꯍꯥꯏꯐꯦꯠ ꯎꯔꯝꯃꯦ ꯍꯡꯒꯦ ꯇꯧꯔꯒꯅꯦ ꯑꯃꯨꯛ ꯀꯥꯎꯔꯤꯅꯦꯕꯥ ꯊꯕꯛꯁꯦ ꯌꯝꯃꯟꯗꯅ
ꯀꯥꯎꯏ ꯀꯥꯎꯏ ꯏꯕꯦꯝꯃꯥ ꯌꯥꯗꯝꯅꯤ
ꯌꯥꯗꯔ꯭ꯦ ꯑꯁꯁ ꯁꯣꯔ ꯍꯣꯟꯕꯧ ꯁꯪꯗꯔ꯭ꯦ ꯍꯥꯏꯅꯩꯅꯦ ꯍꯟꯗꯛꯇꯤ
ꯑꯗ ꯑꯗꯨꯨꯅꯦ ꯑꯦꯗꯨꯅꯦ ꯎꯔꯝꯕꯩ ꯋꯥ ꯈꯛꯇꯅꯦ ꯑꯩꯈꯣꯏꯁꯨ ꯉꯥꯏꯔꯦ ꯃꯤꯁꯨ ꯉꯥꯏꯔꯦ ꯆꯞ ꯃꯥꯟꯅꯩꯌꯦꯕꯥ ꯑꯩ ꯃꯦꯁꯦꯁ ꯄꯥꯎ ꯍꯟ ꯁꯪꯗꯦ ꯈꯪꯉꯕꯥ ꯑ ꯑꯩꯈꯣꯌ ꯃꯁꯨ ꯃꯁꯥ ꯉꯝ ꯗ ꯍꯣꯁꯄ꯭ꯤꯇꯜ ꯂꯩꯔꯨꯔꯦ ꯑꯩꯈꯣꯌ ꯄꯥꯁꯨ ꯑꯃꯨꯛ ꯉꯝꯗꯕ ꯃꯣꯏ ꯑꯅꯤ ꯆꯪ ꯅꯥꯁꯜꯂꯛꯄꯤꯅꯦꯃꯤ ꯑꯗꯩꯩ ꯏꯆꯥ ꯅꯨ ꯄꯤ ꯑꯍꯟꯗꯣ ꯑꯗꯨꯖꯨ ꯑꯃꯨꯛ ꯅꯥꯁꯤꯜꯂꯛꯏꯅꯦꯃꯤ ꯅꯪꯕꯣ ꯄꯩꯈꯅ ꯉꯁꯤꯗꯩꯩ ꯍꯧꯔꯒꯥ ꯀꯌꯥ
ꯀꯩ ꯀꯩ ꯑꯣꯏꯅꯥ ꯅꯥꯔꯤꯅꯣ ꯄꯨꯜꯂꯞ ꯗ ꯅꯥꯏꯗꯨꯕꯣ
ꯑꯩꯈꯣꯌ ꯃꯅꯥꯅꯦ ꯃꯖꯦ ꯎꯁꯣꯞ ꯆꯔꯨꯕꯗꯩꯩ ꯅꯥꯕꯥ ꯗꯥꯏꯄꯦꯇꯤꯁ ꯁꯨ ꯂꯩꯕꯅꯤꯅꯥ ꯁꯨꯒꯔꯗꯣ ꯋꯥꯪꯈꯠꯂꯒꯥ ꯕꯥꯔ ꯄꯠꯊꯕꯤ ꯇꯧꯈꯔ꯭ꯕ
ꯎꯝ
ꯑꯈꯣꯏꯅ ꯅꯥꯝꯐꯨꯗ ꯄꯨꯈꯠ ꯐꯧꯕꯒꯤ ꯐꯥꯔꯤꯅꯤ ꯃꯥ ꯑꯗꯨ ꯁꯨ ꯇꯤꯟꯈꯠ ꯋꯥꯡꯈꯠꯂꯤ ꯆꯥꯁꯨ ꯆꯥꯗ ꯕ ꯃꯥꯅ ꯅꯥꯁꯅꯥꯁꯨ ꯈꯪꯗꯕꯤ ꯑꯗꯨꯒ ꯑꯈꯣꯏ ꯄꯥꯁꯤꯅ ꯆꯠ ꯟ ꯑꯣꯏꯅꯥ ꯇꯧꯕꯤꯗꯨ ꯑꯈꯣꯌꯗꯤ ꯂꯤꯕꯔꯍꯣ ꯀꯩ ꯀꯤꯗꯅꯤ ꯍꯣ ꯀꯩ ꯀꯩꯅꯣ ꯂꯣꯏꯅ ꯁꯨꯔꯦ ꯃꯉꯣꯟ ꯇꯧꯗꯣꯏꯁꯤꯅ
ꯗꯣꯝ ꯇꯨꯗꯨꯅ ꯅꯥꯏ
ꯅꯥꯇꯕ ꯅꯥꯇꯕ ꯍꯣꯌ ꯃꯁꯥꯗꯣ ꯅꯨꯉꯥꯏ ꯇꯔꯥꯕꯅꯤꯅ ꯌꯨꯝꯗꯩꯩ ꯃꯄꯥꯜ ꯊꯣꯛꯇꯕ ꯇꯦꯕ ꯃꯥꯗꯣ ꯑꯗꯨ ꯁꯨꯡꯌꯥꯎ ꯌꯨꯗꯦꯕꯥ ꯃꯥ ꯌꯨꯝꯗ ꯁꯨꯛ ꯇꯣꯛ ꯑꯒ ꯁꯨꯛꯀꯠꯂꯒꯥ ꯂꯩꯍꯦꯔꯤꯖꯦ ꯑꯗꯥ ꯑꯩꯒꯤ ꯍꯧꯗꯣꯡꯁꯤꯟ ꯑꯃꯨꯛ ꯑꯩꯅꯥ ꯁꯦꯟꯅꯗꯕ ꯁꯨꯡ ꯌꯥ ꯌꯥꯗꯔ꯭ꯕ ꯑꯩꯖꯦ ꯀꯦꯔꯃꯥ ꯖꯨꯛ ꯇꯥꯏꯃꯦ ꯅꯥꯪꯕꯨ ꯍꯟꯗꯛ
ꯑꯩꯖꯨꯅꯦ ꯇꯕꯅꯦ ꯑꯗꯣ ꯑꯩꯒꯦꯗꯦ ꯈꯪꯗꯦ ꯀꯔꯤꯕꯨ ꯇꯥꯗꯣꯔꯤꯕꯅꯨ
ꯃꯊꯧꯗꯣ ꯇꯩ
ꯀꯦ ꯑꯩ ꯆꯤꯂꯧꯕ
ꯎ
ꯎꯟ
ꯑꯗꯨꯅꯤ ꯋꯥꯔꯤ ꯍꯥꯏꯕꯣ ꯅꯧꯗꯤ ꯅꯥꯗꯔ꯭ꯕꯣ ꯑꯅꯥ ꯑꯌꯦꯛ ꯀꯦꯏꯝꯠ
ꯅꯕꯥꯕꯨ ꯑꯩꯁꯨ ꯍꯟꯗꯛ ꯀꯣꯛꯁꯦ ꯅꯨꯪꯉꯥꯏꯇꯦꯟ ꯌꯦꯪꯏꯅꯦ
ꯀꯩ ꯑꯣꯏꯔꯦ
ꯁꯨꯝ ꯗꯦꯄꯔꯦꯁꯁꯤꯑꯣꯟ ꯒꯨꯝꯕ ꯍꯥꯏꯇꯥꯔꯦ ꯎꯍꯨꯝ ꯑꯥ ꯑꯗꯨ ꯑꯗꯨꯒꯤ ꯑꯣꯏꯗꯣꯏꯅꯤ ꯍꯥꯏꯕ ꯃꯥꯗꯣ ꯗꯤꯁꯥꯑꯣꯔꯗꯦꯔ ꯗꯦꯄꯔꯦꯁꯁꯤꯚꯦ ꯗꯤꯁꯣꯔꯗꯦꯔ ꯍꯨꯖ ꯎꯗꯤ ꯗꯦꯄꯔꯦꯁꯎꯟ ꯅꯦꯕ ꯑꯃ ꯔꯣꯝꯗ ꯍꯥꯏꯔꯒꯗꯤ ꯑꯗꯨꯅꯤ ꯗꯣꯇꯣꯔ ꯑꯗꯨꯅ ꯀꯩꯒꯤꯅꯣ ꯑꯁꯨꯛ ꯌꯥꯝ ꯅꯧꯅꯥ ꯃꯤ ꯀꯌꯥꯒꯤ ꯍꯪꯂꯛꯄ ꯑꯩꯅꯥ ꯁꯤꯗꯥ ꯇꯤꯟꯠꯌꯅꯤꯅꯦ ꯋ꯭ꯅꯤ ꯑꯦꯁꯥꯒꯤ ꯆꯍꯤ ꯊꯤꯔꯇꯌ ꯁꯨꯔꯦ ꯊꯤꯔꯇꯌꯣꯅꯦ ꯆꯪꯂꯛꯏꯅꯦ ꯍꯥꯏꯕ ꯀꯩꯒꯤꯅꯣ ꯃꯊꯥꯁꯥꯏꯗꯤ ꯀꯃꯤꯌꯦꯔ ꯏꯁꯨ ꯁꯨꯡꯏꯗ ꯆꯨꯡꯏꯗ ꯍꯥꯏꯕ ꯑꯁ ꯌꯥꯝ ꯑꯉꯥꯡ ꯑꯣꯏꯔꯤꯗ ꯀꯟ
ꯍꯝ
ꯀꯩꯅꯣ ꯇꯧꯕꯅꯤꯗ ꯊꯥꯏꯅꯥ ꯁꯨꯝ ꯌꯥꯏ ꯌꯥꯏꯗꯦ ꯇꯦꯒ ꯇꯧꯕꯗꯣ ꯑꯩꯈꯣꯏꯅ ꯁꯨꯝ ꯁꯨꯝ ꯅꯝꯗꯅ ꯍꯥꯕꯤꯠ ꯍꯣꯡꯇꯣ ꯍꯣꯪꯇꯣꯀꯠꯈꯤꯕꯗꯣ ꯀꯣꯛꯇꯗꯤ ꯃꯥꯏ ꯍꯣꯔꯃꯣꯅꯦꯁ ꯗꯨꯗꯤ ꯑꯗꯨꯝ ꯑꯦꯗꯔ꯭ꯦꯠ ꯇꯧꯔꯀꯄ ꯖꯠꯅꯤꯗ ꯍꯟꯗꯛꯇꯤ ꯀꯣꯁꯤ ꯅꯥꯀꯟ ꯑꯗꯨꯝ ꯖꯤꯡ ꯖꯤꯡ ꯑꯥ ꯇꯧꯕꯗꯣ ꯑꯗꯨꯃꯥꯏ ꯇꯥꯑꯣꯕꯗꯣ ꯍꯦꯊꯣꯛ ꯑꯅꯤꯗ ꯑꯝ ꯃꯥꯏ ꯕꯔ꯭ꯥꯏꯟ ꯗꯣ ꯄꯣꯊꯥꯅꯕ ꯅꯦꯔꯕꯧꯁ ꯈꯤꯇꯥꯡ ꯃꯄꯥꯒꯜ ꯀꯪꯈꯠꯅꯕ ꯑꯗꯨ ꯈꯔꯒꯥ ꯏꯔꯛꯄ ꯍꯤꯗꯛꯅꯦ ꯍꯥꯏꯁꯦ ꯑꯗꯨ ꯇꯨꯝꯅꯕ ꯍꯤꯗꯥꯛ ꯊꯔꯛꯄꯗꯒꯤ ꯑꯩ ꯑꯁ ꯑꯥꯝ ꯇꯨꯝꯕꯗ ꯏꯃꯥꯏ
ꯇꯨꯝꯕꯅꯦ ꯇꯨꯃꯕꯅꯦ ꯇꯨꯝꯕꯒꯤ ꯀꯅꯣ ꯌꯥꯎꯕꯗꯣ ꯇꯨ ꯑꯝ ꯌꯥꯗꯕꯅꯦ ꯑꯗꯣ ꯈꯡꯗꯦ ꯍꯧꯖꯤꯛ ꯀꯟꯁꯥ ꯃꯤ ꯁꯤꯟꯁꯦ ꯀꯩꯅꯣꯝ ꯂꯣꯏ ꯇꯧꯅꯔꯦ ꯀꯣꯛꯁꯦ ꯁꯁꯏ
ꯊꯕꯛꯅꯁꯨ ꯍꯦꯜꯂꯛ ꯍꯦꯜꯂꯛꯄ ꯑꯥ ꯑꯗꯥꯒꯤ ꯇꯦꯟꯁꯤꯑꯣꯟ ꯄꯔꯦꯁꯁꯨꯔꯦꯕ ꯄꯤꯕ
ꯑꯗꯨ ꯉꯥꯛꯇ ꯑꯣꯏꯕ ꯑꯝ ꯑꯝ ꯑꯗꯨꯃꯥꯏꯅ ꯇꯧꯕꯅꯦꯕꯥ ꯑꯥꯁ ꯑꯩꯒꯗꯤꯀꯣ ꯗꯣꯛꯇꯔꯅꯥ ꯐꯅꯥꯌꯝ ꯉꯥꯪꯉꯛꯑꯦ
ꯀꯩꯒꯤꯅꯣ ꯍꯥꯏꯔꯛꯎꯔꯥ
ꯀꯩꯅꯣ ꯅꯪꯅ ꯄꯩꯈꯥꯒꯤꯁꯨ ꯃꯊꯥ ꯄꯟꯁꯥ ꯁꯖꯤꯜꯂꯤ ꯑꯗꯨ ꯇꯧꯍꯧꯗꯕꯒꯤ ꯑꯗꯨ ꯇꯧꯗꯧ ꯂꯩ ꯑꯗꯥ ꯇꯧꯗꯣꯏ ꯂꯩ ꯀꯔꯤ ꯀꯔꯤ ꯑꯍꯦꯟꯕ ꯀꯔꯤ ꯑꯍꯦꯟꯕꯅꯣ ꯅꯣꯏꯅꯥ ꯄꯝꯃꯤꯖꯦꯅꯥ ꯍꯪꯉꯛꯏꯅꯦ ꯀꯩꯅꯣ ꯅꯥꯁꯥꯗꯣ ꯃꯥ ꯇꯣꯝꯇꯗ ꯁꯇ꯭ꯔ꯭ꯦꯁ ꯂꯩꯍꯜꯂꯤꯕ ꯇꯦꯟꯁꯟ ꯂꯩꯍꯜꯂꯤꯖꯦ ꯀꯔꯤꯒꯤꯅꯣꯅꯥ ꯍꯥꯏꯗꯤ ꯑꯩꯈꯣꯌꯅꯥ ꯔꯤꯁꯥꯔꯁꯀꯤꯅꯤ ꯑꯗꯨꯒꯤꯅꯦ ꯅꯠꯇꯔꯒꯥ ꯑꯦꯛꯌꯥꯝ ꯊꯗꯣꯏꯅꯤ ꯋꯥꯈꯜꯁꯤ ꯑꯗꯨꯝ ꯁꯨꯃꯥꯏ ꯂꯩꯕꯥ ꯗꯣ ꯀꯩꯗꯧ ꯗꯣꯔꯤꯒꯦꯅꯥ ꯍꯪꯉꯛꯏꯕ ꯑꯗꯨꯛ ꯌꯥꯝꯅꯥ ꯀꯩ ꯅꯣ ꯇꯧꯏꯗꯣꯅꯥ ꯍꯥꯏꯗꯤ ꯑꯩꯈꯣꯌꯖꯦ ꯁꯨꯃꯥꯏ ꯇꯧꯕꯁꯦ ꯌꯥꯝ ꯈꯟꯖꯟꯕ ꯌꯗꯦꯕꯥ ꯍꯝ ꯀꯥ ꯍꯦꯟꯅꯥ ꯈꯟꯖꯟꯕ ꯌꯥꯗꯕꯥ
ꯑꯩꯅꯥ ꯍꯥꯌꯕꯥ ꯍꯟꯗꯛꯇꯤ ꯏꯁꯥꯖꯦ ꯁꯨꯛꯅꯨꯪ ꯅꯨꯪꯉꯥꯏꯕꯝ ꯈꯪꯗꯦ ꯃꯤꯅꯥ ꯖꯦ ꯄꯥꯪꯁꯥꯑꯣꯗ ꯁꯥꯑꯣꯅꯤꯪꯕꯤꯗꯨꯅꯦ ꯇꯧꯏ ꯍꯥꯏꯕꯥ ꯅꯣꯛꯏꯑꯦ ꯗꯣꯛꯇꯔꯗꯣ
ꯃꯣꯏꯗꯤ ꯂꯣꯏ ꯑꯗꯨꯅꯗꯤ ꯑꯩ ꯖꯨ ꯂꯥꯛꯇꯕ ꯀꯨꯏꯔꯦ ꯖꯤ ꯄꯤ ꯗꯒꯥ ꯅꯍꯥꯟ ꯅꯣꯡꯃꯥ ꯂꯥꯛꯑꯝꯕꯗꯣ
ꯀꯩꯅꯣ ꯔꯕꯤꯅꯒ ꯅꯣꯏꯒꯩ ꯂꯥꯛ ꯑꯃꯝꯃꯒꯥ ꯍꯟꯒꯤꯕꯩꯗꯨꯔꯣ ꯉꯟꯅꯥ
ꯍꯣ ꯍꯣ ꯍꯣ ꯍꯣꯏ ꯅꯪꯡꯑꯣꯟꯗꯒꯥ ꯑꯩꯅꯥ ꯀꯩꯝ ꯍꯥꯏꯔꯝꯗꯔ꯭ꯦ ꯇꯧꯕꯗꯣ ꯑꯥꯗꯩ ꯑꯗꯩꯩ ꯑꯩ ꯂꯥꯛꯇꯔꯤꯑꯦꯕꯥ ꯃꯦꯗꯝꯖꯨ ꯀꯦꯏꯝꯄꯥꯎ ꯐꯥꯑꯣꯅꯗꯦ ꯑꯗꯣ ꯃꯦꯗꯝꯅ ꯑꯉꯥꯡꯒꯩ ꯇꯥ ꯍꯥꯏꯔꯛꯑꯦ ꯎꯒꯤꯗ ꯀꯨꯏꯔꯦ ꯍꯥꯏꯔꯛꯑꯦꯌꯦ
ꯎꯝ
ꯑꯗꯣ ꯎꯒꯤꯗꯥ ꯀꯨꯏꯔꯦ ꯍꯥꯏꯔꯛ ꯃꯦꯗꯝꯗꯕꯨꯗꯤ ꯑꯩ ꯃꯦꯗꯝ ꯑꯩꯁ ꯌꯨꯝꯗ ꯅꯥ ꯑꯗꯨ ꯇꯧꯌꯦ ꯑꯦꯗꯥ ꯇꯧꯑꯦꯅ ꯑꯥꯍꯥꯝ ꯃꯊꯥ ꯁꯥꯏꯌꯦꯃꯤ ꯕꯤꯗꯌꯥꯄꯇꯤ ꯑꯩ ꯍꯧꯖꯤꯛ ꯀꯔꯤ ꯑꯩ ꯂꯥꯏꯔꯤꯛꯁꯦ
ꯆꯠꯂꯣꯍꯦ ꯐꯅꯥꯌꯥꯝꯅꯕꯨ ꯄꯥꯏꯌꯦ ꯅꯪ ꯍꯥꯏꯔꯤꯅꯦ ꯑꯩꯈꯣꯏꯅꯗꯤ ꯅꯪ
ꯑꯩ ꯃꯆꯦꯠ ꯑꯃꯥ ꯌꯦꯡꯁꯡꯗꯦ ꯀꯩꯒꯤꯅꯣ ꯍꯥꯏꯔꯛꯎꯔꯥ ꯑꯩꯈꯣꯏ ꯆꯦ ꯌꯥꯏꯃꯗꯣ ꯍꯧꯗꯣꯡ ꯍꯨꯏ ꯈꯠꯅꯕꯗ ꯃꯥ ꯈꯥꯝꯇꯣꯛꯎꯕꯗꯒꯤ ꯆꯤꯛꯇꯅꯅꯦ ꯃꯈꯨꯠꯇꯣ ꯄꯣꯝꯈꯠꯂꯒ ꯇꯤꯇꯥꯟ ꯑꯥ ꯀꯩꯅꯣ ꯀꯥꯞꯇꯅ ꯇꯧꯔꯤꯅꯦ ꯍꯥꯏꯕ꯫ ꯑꯥ ꯑꯗꯨꯒ ꯍꯦꯛꯇ ꯎꯝ ꯀꯩꯅꯣ ꯑꯩ ꯍꯧꯗꯣꯡꯗꯣ ꯅꯥꯔꯤꯕꯅꯤꯅ ꯃꯥ ꯃꯁꯥꯗꯣ ꯌꯥꯝ ꯁꯥꯎꯔꯒ ꯂꯩꯌꯦꯕꯀꯣ ꯑꯗꯨꯗ ꯍꯨꯢ ꯑꯃꯨꯛ ꯆꯪꯖꯜꯂꯨꯕ ꯑꯗ ꯁꯥꯎꯅꯔꯛꯄꯗ ꯆꯤꯛ ꯈꯠꯅꯕ ꯗ ꯑꯩꯈꯣꯏ ꯆꯦꯅ ꯈꯥꯝꯕꯗ ꯆꯤꯛꯄꯅꯦꯕ꯫ ꯑꯗꯣ ꯃꯥꯖꯦ ꯑꯗꯨ ꯀꯥꯞꯇꯅ ꯃꯥꯢ ꯃ ꯈꯨꯠ ꯌꯦꯠꯁꯤ ꯌꯥꯗꯗꯅ ꯂꯩꯔꯦ ꯇꯟꯖꯥꯁꯤꯗ ꯑꯃꯨꯛ ꯀꯣ ꯑꯗ ꯑꯩꯈꯣꯏ ꯆꯦ ꯑꯍꯟꯗꯨꯅ ꯑꯃꯨꯛ ꯑꯉꯥꯡ ꯅꯥꯕꯒꯤ ꯃꯥ ꯑꯃꯨꯛ ꯂꯩꯔꯦꯗꯣ ꯂꯣꯁ ꯑꯣꯏꯔꯒ ꯁꯦꯟꯅꯕꯒꯤ ꯄꯨꯔꯥ ꯀꯩꯅꯣ ꯇꯔꯪ ꯆꯠꯄꯅꯦꯃꯤ ꯑꯩꯗꯤ ꯍꯦꯛꯇ ꯍꯧꯗꯣꯡꯖꯤꯒ ꯈꯣꯏ ꯃꯥꯖꯨ ꯇꯧ ꯑꯗꯨ ꯑꯗꯨꯗꯕꯨ ꯀꯥꯏꯗꯒꯤ ꯑꯩ ꯂꯥꯏꯔꯤꯛ ꯃꯁꯛ ꯎꯗꯣꯢ ꯀꯨꯏꯔꯦ ꯍꯥꯏꯁꯤꯅꯤ ꯑꯩ꯫ ꯄꯨꯔ ꯀꯩ ꯄꯨꯔꯥ ꯁꯪꯁꯥꯔ ꯑꯃꯗ ꯂꯩ ꯍꯥꯢꯕ꯫ ꯑꯁꯨꯃꯥꯏꯅ ꯑꯃꯨꯛ ꯇꯧꯔꯛꯄꯁꯦ ꯑꯩ ꯌꯥꯝ ꯇꯜꯂꯦꯕ ꯈꯪꯕ꯭ꯔꯥꯀ ꯇꯔꯣꯠꯇꯁꯨ ꯑꯗꯨꯝ ꯍꯥꯏꯌꯦꯕ ꯇꯔꯣꯠ ꯈꯪꯕ꯭ꯔꯥ꯫
ꯎꯝ꯫
ꯑꯗꯨ ꯅꯣꯏꯖꯨ ꯌꯦꯡꯕ꯭ꯔꯥ ꯑꯗꯨꯢꯗ ꯇꯔꯣꯠ ꯌꯦꯡꯕꯀꯥꯟꯗꯅꯦ ꯑꯗꯨꯝ ꯍꯥꯢꯅꯦꯕ ꯅꯪ ꯍꯟꯗꯛ ꯁꯨꯃꯥꯏ ꯁꯨꯃꯥꯏ ꯍꯥꯏꯕꯁꯦ ꯂꯣꯢ ꯆꯨꯝꯕ ꯆꯨꯝꯖꯨ ꯂꯣꯢ ꯆꯨꯝꯕ ꯑꯩꯅ ꯀꯔꯤꯅꯣ ꯇꯧꯔꯤꯖꯤꯕꯣ ꯀꯥꯏꯅ ꯈꯜꯂꯦ꯫ ꯊꯥꯒꯠꯄꯗꯣ ꯑꯍꯣ ꯍꯣ ꯍꯣꯏ ꯊꯑꯣꯏꯅ ꯄ꯭ꯔꯁ ꯅꯦꯜ ꯌꯦꯡꯉ ꯌꯥꯏꯀꯣ ꯌꯥꯕꯕꯨꯗꯤ ꯑꯩꯈꯣꯏ ꯆꯦ ꯍꯣꯏꯗꯤ ꯄꯔꯁꯅ‌ꯦꯜ ꯌꯦꯡꯕꯅꯦ꯫ ꯑꯗꯨꯅꯦ ꯑꯗꯨꯅꯦ ꯏꯕꯦꯝꯃꯥ꯫
ꯃꯔꯛ ꯃꯔꯛꯇꯗꯤ ꯌꯦꯡꯉꯦ ꯑꯗꯨꯒ
ꯅꯣꯅꯤ ꯅ ꯑꯃ ꯌꯥꯎꯕꯗꯣ ꯌꯦꯡꯉꯣ ꯅꯣꯅꯤꯗꯣ ꯌꯥꯝ ꯆꯨꯝꯕꯅꯦ ꯎꯝ꯫ ꯍꯣꯏ ꯍꯣꯏ ꯍꯣꯏ ꯅꯣꯅꯤ ꯌꯥꯝ ꯆꯨꯝꯕꯅꯦ ꯑꯩ ꯃꯥꯅ ꯉꯥꯡꯕꯁꯦ ꯌꯥꯝ ꯆꯨꯝꯃꯦ ꯑꯩꯉꯣꯟꯗ ꯌꯥꯝ ꯆꯥꯟꯅꯩ ꯀꯩꯒꯤꯅꯣ ꯈꯪꯗꯦ꯫
ꯎꯝ
ꯑꯗꯨꯅꯤ ꯄꯦ ꯄꯔ ꯐꯣꯡꯕꯩ ꯇꯧꯔꯤꯗꯨꯗꯤ ꯊꯥꯖꯤꯟ ꯈꯔꯕ ꯅꯠꯇ꯭ꯔꯣ
ꯑꯦ ꯑꯦꯗꯥꯝꯗ ꯄꯤꯔꯝ ꯃꯥꯕꯅꯦ ꯑꯗꯨꯁꯨ ꯀꯔꯤꯝ ꯍꯥꯏꯅꯗ꯭ꯔꯤ ꯑꯩ ꯈꯪꯗꯦ ꯇꯥꯔꯗꯤ ꯑꯩ ꯑꯩ ꯀꯩꯅꯣ ꯈꯪꯗꯦ ꯇꯨꯃꯤꯟꯅ ꯂꯩꯔꯦ ꯑꯩ ꯃꯥ ꯀꯩꯈꯜꯂꯝꯗꯣꯏꯅꯣ ꯈꯪꯗꯦ ꯈꯔ ꯂꯩꯔꯒ ꯖꯨꯟ ꯊꯥꯗ ꯐꯥꯖꯟꯅ ꯋꯥꯔꯤ ꯁꯥꯔꯒꯦ ꯇꯧꯅꯦ ꯈꯔ ꯅꯥꯕ ꯌꯦꯛꯄ ꯈꯔ ꯐꯒꯠꯅꯔꯒ ꯀꯣ ꯑꯩꯈꯣꯏ ꯆꯦ ꯑꯍꯟꯁꯨ ꯄꯦꯔꯠ ꯇꯧꯁꯟꯂꯦ ꯊꯕꯛꯁꯦ ꯑꯃꯗ ꯁꯤꯟꯗꯣꯛ ꯁꯣꯟꯖꯤꯟꯁꯦ ꯌꯥꯗꯕ ꯑꯗꯨꯝ ꯄꯦꯔꯠ ꯇꯧꯁꯤꯟꯕꯒ ꯃꯆꯥ ꯅꯥꯕꯒ ꯊꯕꯛꯇꯨꯗꯤ ꯑꯩꯅ ꯍꯥꯏꯅꯤ ꯃꯥ ꯅꯣꯛꯄꯗ ꯁꯤꯔꯕꯅꯤ ꯈ꯭ꯋꯥꯏ ꯁꯣꯟꯕ ꯃꯤꯅ ꯈꯋꯥꯏ ꯀꯟꯂꯦꯅ ꯑꯩ ꯅ ꯁꯪꯗꯔꯕꯅꯦ ꯑꯍꯤꯡ ꯇꯨꯝꯗꯕꯗ ꯑꯍꯤꯡ ꯇꯨꯝꯗꯕꯗ ꯕꯤꯗ꯭ꯌꯥꯄꯥꯇꯤ ꯅꯪꯕꯨꯅꯦꯀꯣ ꯑꯩ ꯀꯦꯖꯤ ꯃꯔꯤ ꯇꯥꯏꯅꯦ ꯍꯥꯏꯕ ꯅꯪꯕꯣ ꯍꯟꯗꯛ ꯐꯣꯔꯇꯤ ꯅꯥꯏꯟ ꯂꯩꯕꯗꯣ ꯀꯌꯥ ꯂꯩ ꯈꯪꯕꯔ ꯐꯣꯔꯇꯤ ꯐꯥꯏꯞ ꯁꯨꯡꯆꯥ ꯆꯥꯗ꯭ꯔꯕ ꯆꯥꯛꯁꯦ ꯇꯨꯝꯗꯕꯒ ꯆꯥꯗꯕꯒ
ꯆꯥꯗꯕ ꯊꯕꯛꯇꯨꯅ ꯌꯥꯝꯃꯛꯄꯩ ꯇꯦꯟꯁꯟ ꯃꯌꯥꯝꯗꯨꯒ ꯇꯦꯟ ꯄꯔꯁꯦꯟꯅꯤꯅꯦ
ꯑ ꯑꯗꯨ ꯅꯍꯥꯟ ꯂꯛ ꯑꯝꯕꯗꯨꯗ ꯃꯦꯗꯥꯝꯅ ꯅꯪꯕꯨ ꯅꯌꯥꯡ ꯀꯪꯁꯤꯜꯂꯦ ꯐꯤꯒꯔ ꯁꯦꯝꯕꯔꯅ ꯍꯪꯂꯛꯏꯅꯦ ꯑꯗꯨꯗꯐꯥꯎ ꯇꯥꯗꯔꯤ ꯉꯩꯗꯨꯗ ꯍꯧꯖꯤꯛ ꯀꯤ ꯐꯤꯕꯝꯁꯤ ꯎꯔꯗꯤ ꯐꯥꯖꯗꯣꯏꯅꯤ ꯃꯥ
ꯈꯪꯗ‌‌ꯦꯗ ꯂꯝꯕꯤꯗꯨꯗꯤ ꯀꯣꯡꯄꯥꯟ ꯑꯗꯥꯏ ꯊꯣꯡꯗꯨ ꯁꯦꯝꯕ ꯂꯣꯏꯗꯔꯤ
ꯂꯝꯕꯤ ꯌꯥꯝ ꯀꯥꯟꯅ ꯊꯣꯡꯀꯠꯂꯤ ꯍꯧꯖꯤꯛ ꯏꯁ ꯂꯣꯢꯕꯨ ꯂꯣꯏꯗꯧꯔꯦ ꯁꯥꯠꯇ ꯀꯤ ꯀꯩꯅꯣꯗꯣ ꯎꯝ ꯀꯩ ꯍꯥꯏꯒꯦ ꯈꯥꯕꯤꯗꯣ ꯑꯗꯨ ꯉꯥꯏꯔꯦ ꯑꯗꯣ ꯍꯧꯖꯤꯛꯁꯦ ꯂꯝꯕꯤꯗꯣ ꯌꯥꯝ ꯋꯥꯡꯅ ꯊꯣꯜꯂꯦꯕ ꯅꯪꯕꯣ ꯊꯣꯡꯗꯣ ꯑ ꯎꯕꯛ